ꯊ ꯑꯥ
ꯑꯔ ꯍꯩꯔꯕꯥꯗꯣ ꯑꯗꯨ ꯅꯥꯟ ꯅꯉꯗꯤ ꯄ ꯏꯉꯣ ꯍꯥꯏꯗꯤ ꯕꯥꯔꯣ ꯕꯥꯔꯣ ꯇꯥꯔꯒ ꯂꯣꯏꯗ꯭ꯔꯥ
ꯎꯝ
ꯍꯥꯏꯗꯤ ꯃꯇꯝꯗꯣ ꯎꯝ ꯑꯗꯨꯝ ꯁꯥꯡꯅ ꯐꯪꯉꯤꯗ ꯑꯗꯨꯅ ꯕꯥꯔꯣ ꯍꯥꯏꯔꯗꯤ ꯃꯣꯏꯅ ꯀꯩꯀꯥ ꯈꯔ ꯂꯧꯊꯣꯛꯆꯈ꯭ꯔꯁꯨꯣ ꯀꯩꯀꯥ ꯌꯥꯎꯋꯦꯅ ꯑꯌꯥꯗꯕ ꯑꯗꯣ ꯑꯩꯒꯤꯗꯗꯤ ꯃꯤꯅꯤꯠꯇꯣ ꯇꯔꯥꯃꯨꯛ ꯠ ꯇꯔꯥꯗꯒ ꯇꯠꯄ ꯌꯥꯎꯋꯦ ꯍꯥꯏꯕ
ꯎꯝ
ꯕꯥꯔꯣꯗ ꯁꯨꯛ ꯐꯪ ꯐꯪꯈꯤꯗꯦ ꯗꯤ ꯅꯪꯗꯤ ꯕꯥꯔꯣꯑꯣ ꯉꯥꯛꯇꯅꯦ ꯍꯥꯏꯕ
ꯎꯝ ꯍꯣꯏ ꯕꯥꯔꯣꯒ ꯑꯥꯅꯤ ꯑꯗꯨꯃꯥꯏ ꯑꯣꯏ ꯃꯥꯅꯦ ꯀꯣ
ꯕꯥꯔꯣ ꯉꯇꯅꯦ ꯑꯩꯗꯤ ꯕꯥꯔꯣꯒ ꯕꯥꯔꯣ ꯌꯧꯕ ꯁꯨꯡꯌꯥꯎ ꯌꯥꯎꯈꯤꯗꯦ
ꯏꯆꯥ ꯑꯍꯨꯝ ꯁꯨꯨꯕꯔꯥ ꯃꯔꯤ ꯁꯨꯕꯔꯥ ꯁꯤꯅ
ꯍꯧꯅꯥ ꯀꯌꯥ ꯁꯨꯒꯔ ꯒꯦ
ꯑꯣ ꯑꯃ ꯈꯇꯥ ꯉꯥꯏꯔꯝ ꯃꯅꯤ
ꯎꯝ ꯍꯥꯏꯗꯤꯅꯦ ꯀꯩꯅꯣ ꯇꯧꯋꯦꯕꯥ ꯃꯥ ꯍꯥꯏꯗꯤ ꯅꯣꯔꯠ ꯏꯁ ꯊꯝꯗꯦꯕ ꯇꯣꯉꯥꯟꯅꯗꯤ ꯃꯥꯅ ꯂꯩ ꯂꯩꯍꯟꯅꯤꯡꯗꯦ ꯃꯁꯥꯒꯤ ꯑꯣꯏꯅ ꯄꯔꯁꯣꯅꯦꯜ ꯑꯣꯏꯅ ꯂꯩꯍꯟꯅꯤꯡꯗꯦ ꯍꯥꯏꯕ
ꯁꯨꯡ ꯂꯩꯍꯟ ꯅꯤꯡꯗꯕꯗꯣ
ꯑ ꯃꯥꯅ ꯃꯥꯅ ꯂꯩꯍꯟꯅꯤꯡꯗꯕꯅꯦ ꯅꯠꯇꯗꯤꯅꯦ ꯂꯩꯅꯤꯡ ꯃꯐꯝꯗ ꯂꯩꯕ ꯌꯥꯏꯕ ꯅ ꯑꯗꯣꯏꯒꯅꯥ ꯑꯃꯥ ꯗꯨꯗꯥ ꯂꯩꯕꯥ ꯌꯥꯏ ꯑꯗꯨ ꯃꯥꯅ ꯍꯥꯏꯖꯤꯅ ꯑꯩ ꯍꯩꯅꯗꯦ ꯅꯣꯏ ꯂꯩꯃꯤꯅꯅꯤ ꯗꯤꯍꯕ
ꯃꯥꯅ ꯀꯉ ꯀꯥꯏꯗ ꯂꯩꯅꯣꯕ
ꯃꯈꯥꯗ ꯂꯩꯕꯅꯦ ꯈꯨꯋꯥꯏ ꯃꯈꯥꯗꯅꯦꯕ
ꯃꯥ ꯃꯥ ꯑꯣꯏꯅꯥ ꯈ꯭ꯋꯥꯏ ꯃꯊꯛ ꯆꯠꯂꯣ ꯌꯨ ꯀꯅꯥꯝ ꯂꯩꯃꯤꯟꯅꯗꯅꯕ
ꯏꯃꯥ ꯅꯕꯤ ꯍꯥꯎ ꯅꯨꯄꯤ ꯗꯨꯅꯥ ꯍꯥꯏꯔꯤ ꯈꯪ ꯕꯔꯥ ꯃ ꯅꯪ ꯁꯃꯥꯏꯂꯤꯅꯤ ꯅꯪ ꯀꯨꯝ ꯗꯔꯛ ꯑꯒꯦꯌꯦ
ꯑꯗꯨꯅꯦ ꯂꯏꯖꯦ ꯃꯥ ꯀꯥꯈꯛꯈ꯭ꯔꯣꯌꯨ ꯑꯥꯗꯥ
ꯑꯗꯨꯒꯅꯦ ꯑꯩꯈꯣꯏ ꯑꯩꯈꯣꯏ ꯌꯨꯝꯗ ꯂꯩꯕꯗꯤ ꯏꯁꯥꯗꯣ ꯑꯗꯨꯝ ꯉꯥꯔꯤꯒ ꯆꯥꯕꯩꯔꯪꯗꯤ ꯀꯩꯝ ꯇꯧꯗꯦꯕꯀꯣ ꯀꯣ ꯑꯁꯤꯗꯁꯤꯅꯦ ꯅꯝꯕꯨꯁꯨ ꯅꯝꯊꯤꯕ ꯉꯥꯔꯤꯁꯦ ꯃꯊꯛꯇꯒꯤ ꯀꯨꯝꯊꯔꯒ ꯑꯩꯈꯣꯏꯒꯤ ꯅꯣꯔꯠ ꯏꯁ ꯀꯤ ꯐꯂꯣꯔ ꯌꯧꯔꯥ ꯀꯀꯥꯟꯗ ꯉꯥꯔꯤ ꯃꯅꯝ ꯍꯋꯥꯏꯖ ꯃꯅꯝ ꯋꯥꯪ ꯋꯥꯋꯪꯅ ꯃꯅꯝ ꯊꯤꯕꯀꯣ ꯑꯗꯨ ꯑꯗꯨꯝ ꯑꯁ ꯁꯤꯗꯤ ꯈꯪꯉꯦ ꯈꯉꯦ ꯍꯋꯥꯏꯅ ꯇꯧꯅꯤ ꯑꯗꯨ ꯈꯪꯉꯦ ꯑꯗꯨꯗꯤ ꯑꯗꯨꯏꯁꯨ ꯑꯩꯣꯏꯅ ꯑꯗꯨꯝ ꯆꯥꯈꯤꯕꯅꯤꯅ ꯍꯩꯅꯔꯒ
ꯍꯣꯏ ꯍꯣꯏ ꯑꯗꯨꯗꯣ ꯃꯤꯅ ꯑꯩꯈꯣꯏꯅ ꯆꯥꯕꯒꯤ ꯂꯧꯕ ꯈꯣꯄ ꯇꯧꯕꯖꯦ ꯀꯩꯏꯝ ꯈꯟꯗꯕꯅꯦꯕ ꯑꯗꯨꯒ ꯃꯤꯅ ꯆꯥꯕꯒꯤ ꯂꯧꯔꯛꯄꯗꯣ ꯍꯥꯏꯗꯤ ꯃꯤꯒꯤ ꯏꯃꯨꯡ
ꯎꯝ ꯍꯣꯏ ꯑꯗꯒꯤ ꯃꯣꯏ ꯁꯤꯚꯦꯟ ꯐ ꯇ ꯐꯖꯅꯤꯡꯕꯗꯣ ꯑ ꯑꯗꯨꯒꯤꯁꯨꯣ ꯐꯥꯖꯤꯜꯂꯒ ꯂꯩꯗꯅ ꯃꯅꯝꯗꯣ
ꯍꯣꯏ ꯍꯣꯏ
ꯊꯤꯕ ꯅꯕ
ꯑꯩꯈꯣꯏꯅ ꯃꯌꯥꯝꯒꯤ ꯃꯣꯏ ꯍꯥꯏꯗꯤ ꯌꯨꯕꯤ ꯊꯥꯎ ꯑꯗꯨꯗꯥ ꯇꯩꯔꯀꯥꯟꯗ ꯅꯝꯁꯤꯤꯗꯅ ꯍꯩꯅꯗꯦꯗꯅ ꯑꯗꯨꯃꯥꯏꯅ ꯃꯣꯏꯁꯨ ꯑꯩꯈꯣꯏꯒꯤꯗ ꯍꯥꯏꯅꯖꯗꯦ ꯇ꯭ꯅꯕ
ꯃꯣꯏꯒꯤ ꯀꯩꯇꯥꯎꯗꯤ ꯑꯇꯩꯗꯤ ꯊꯥꯎ ꯑꯩ ꯍꯤꯡꯕ ꯑꯩꯈꯣꯏꯅ ꯑꯊꯥꯎꯗꯣ
ꯎꯝ ꯎꯝ
ꯇꯩꯗ ꯑꯗꯨ ꯔ ꯅꯨꯃꯤꯠ ꯀꯌꯥꯣ ꯊꯝꯖꯅꯤ ꯊꯤꯌꯦ ꯑꯗꯨ ꯅꯈꯣꯏꯗ ꯑꯃꯨꯛ ꯆꯥꯕꯗꯧ ꯊꯤ ꯑꯗꯨꯑꯣꯏꯁꯨ ꯆꯥꯔꯒꯁꯨ ꯑꯃꯨꯛ ꯍꯣꯏ ꯆꯥꯝꯝ ꯊꯤꯛꯦ ꯃꯣꯏꯅ ꯁꯦꯡ ꯑꯁ ꯀꯩꯅꯗꯧꯧꯕꯗ ꯀꯗꯣ ꯃꯤ ꯅꯅꯨꯡ ꯇꯥꯡꯒ ꯂꯩꯅꯦ ꯍꯦꯛ ꯆꯠꯂꯥꯏꯔꯗꯣ
ꯑꯥ ꯑꯥ
ꯑꯗꯨꯗ ꯑꯁ ꯅꯝꯊꯤ ꯅꯝꯊꯤ ꯁꯤꯒꯗꯧꯅꯦꯕ
ꯃꯌꯥꯡ ꯃꯌꯥꯝꯡꯒꯤ ꯑꯦꯞꯁꯤꯗ ꯃꯌꯥꯡꯒꯤ ꯋꯥꯔꯤ ꯁꯥꯟꯅꯔꯤꯕꯅꯤ
ꯍ ꯍ
ꯑ ꯅꯪꯅꯨꯡꯁꯤ ꯁꯤꯃ ꯀꯣꯟ ꯇꯌꯦ
ꯑ ꯍ ꯆꯂ ꯍꯔꯤ ꯍꯥꯏꯗꯤ ꯃꯔꯨꯝꯗꯅ ꯂꯩꯔꯤꯦ ꯍꯧꯖꯤꯛ ꯃꯔꯨꯝꯁꯦ ꯐꯪꯗꯤ ꯐꯪꯗꯦꯕ ꯅꯨꯡꯁꯥ ꯌꯥꯛ ꯑꯃ ꯑꯌꯨꯛꯀꯤ ꯑꯣꯏꯈꯂꯛꯄꯒꯤ ꯌꯥꯛꯈꯠꯄꯗꯣ
ꯑꯥ ꯑꯥ
ꯑꯗꯨ ꯃꯇꯥꯡꯗꯑꯦ ꯁꯤꯃ ꯁꯤꯃ ꯃꯇꯝꯗꯅꯦ ꯀꯥꯖꯤꯡ ꯁꯤ ꯃꯇꯝꯗꯅꯦ ꯀꯥꯁꯤꯦꯅꯦꯣꯏ ꯂꯣꯜꯂꯁ ꯃꯧꯛꯇꯣꯏꯁꯦ
ꯎꯝ
ꯍꯥꯏꯗꯤ ꯑ ꯑꯌꯤꯡꯕꯗꯨ ꯐꯖ ꯏꯃꯣꯏꯅ ꯑꯗꯨꯒ ꯅꯨꯡꯗꯥꯡ ꯋꯥꯏꯔꯝ ꯑꯗ ꯍꯥꯡꯗꯣꯛꯇꯕꯤꯪꯗꯗꯤ ꯅꯨꯡꯁꯥꯗꯣ ꯆꯪꯉꯛꯑꯒꯗꯤ ꯁꯥꯒꯠꯂꯒꯅꯦ ꯇꯨꯝꯕ ꯂꯩꯕ ꯌꯥꯗꯦꯕ ꯀꯥ ꯇꯗ ꯂꯣꯏ ꯃꯃꯒ ꯂꯩꯗꯣꯏꯅꯦ ꯃꯩ ꯊꯥꯟꯕ ꯆꯥꯗꯕ
ꯑꯣ ꯅꯃꯥꯏꯕꯤꯗꯤ ꯀꯥꯏ ꯀꯥꯏ ꯆꯈꯒꯦ
ꯍꯥꯥ
ꯆꯠꯈ ꯆꯠꯈ꯭ꯔꯒꯦ ꯅꯪꯒꯤ ꯅꯃꯥꯟꯅꯕꯤꯈꯩꯗꯤꯦ
ꯃꯣꯏ ꯀꯥꯗ ꯂꯩ ꯑꯩꯅ ꯑꯥ ꯃꯈꯥꯗ ꯒ꯭ꯔꯥꯎꯟꯗ ꯂꯩꯅꯦ
ꯑꯣ ꯎ ꯀꯩꯅꯣꯅ ꯉꯔꯥꯡ ꯅꯅꯥꯎꯄꯤꯅꯅꯦ
ꯑ
ꯑ ꯑꯩꯈꯣꯏꯁꯦꯗꯤ ꯌꯥꯗꯧ ꯃꯥꯟꯗꯦꯅꯦ ꯑꯗꯨꯗꯤ ꯃꯥꯒꯤꯗꯤ ꯌꯧꯔ ꯌꯧꯔ ꯇꯧꯕꯤ ꯃ ꯌꯥꯝꯗꯅꯤ ꯅ ꯑꯩꯅ ꯌꯥꯗꯕꯒ ꯌꯥꯔꯣꯏ ꯄꯩꯁꯥꯅꯦ ꯄꯩꯁꯥ ꯃꯥ ꯑꯩꯅ ꯅꯝꯗꯅ ꯃꯤ ꯂꯣꯏ ꯇꯥꯟꯊꯣꯛꯍꯟꯕ꯭ꯔꯥ ꯀꯩꯅꯣ ꯇꯧꯔꯒ ꯋꯥꯔꯤ ꯁꯥꯟꯅꯗ ꯌꯥꯔꯣꯏꯅ ꯍꯥꯏꯔ ꯁꯥꯟꯅꯍꯟꯒꯅꯤ ꯍꯥꯏꯕ
ꯎꯝ ꯑꯗꯨꯗꯤ ꯑꯌꯨꯛꯨꯕ ꯁꯃꯥꯏ ꯀꯥꯗ ꯂꯩꯔꯨꯗ꯭ꯔꯒꯕꯨꯗꯤ ꯌꯥꯅꯤ ꯑꯗꯨꯩ ꯀꯥꯗꯣ ꯑꯃꯨꯛ ꯐ ꯍꯦꯟ ꯃꯈꯣꯟ ꯊꯥꯕꯒꯤ ꯑꯃꯨꯛ ꯌꯥꯗꯦꯕ
ꯑ
ꯇꯦꯟ ꯇꯕꯨꯊꯜ ꯑꯣꯏꯌꯦ
ꯁꯤꯔꯅꯤ ꯈꯥꯕ ꯄꯉꯗꯃꯣ
ꯎꯝ ꯑꯗꯨ ꯃ ꯈ ꯍꯥ ꯀꯨꯝ ꯐ ꯆꯦꯛꯁꯤ ꯂꯥꯎꯕ ꯇꯤꯟ ꯀꯥꯡꯥꯡꯉꯤꯉꯣ
ꯇꯥꯗꯤ ꯀꯩꯝ ꯇꯥꯗꯤ ꯑꯗꯨꯚꯔꯣ
ꯑꯣ ꯑꯗꯨꯗꯤ ꯍꯗꯣꯏ ꯃꯈꯣꯡꯕ ꯇꯗꯣ ꯑꯗꯨ ꯌꯥꯝ ꯈꯉ
ꯊꯥꯗꯦ ꯊꯥ ꯇ ꯃꯥ
ꯑꯗꯨ ꯑꯗꯨꯒꯪ ꯉ ꯁꯤꯕꯝ ꯍꯕꯨꯗꯤꯦ ꯃꯃꯥꯡꯗ ꯆꯍꯤꯁꯨ ꯂꯥꯛꯑꯦ ꯃꯃꯥꯡ ꯑꯅꯤ ꯆꯍꯤ ꯑꯗꯨꯃꯥꯏꯅ ꯂꯥꯛꯑꯦꯕꯀꯣ ꯅꯨꯡꯁꯥ ꯊꯥꯒꯂꯒꯥꯟꯅ ꯍꯩ꯭ꯔꯨ ꯈꯀ ꯇꯧꯔꯒ ꯄꯗ ꯇꯅꯣ ꯑꯗꯨꯣ
ꯍꯣꯏ ꯍꯣꯏ
ꯑꯍꯨꯝ ꯃꯔꯤꯒ ꯂꯥꯛꯇꯅꯤ ꯍꯕ ꯒ꯭ꯔꯤꯟ ꯍꯥꯏꯗꯤ
ꯑꯥ ꯑꯥ ꯑꯩꯈꯣꯏ ꯇꯦꯅꯋꯥꯒ ꯎꯗ ꯀꯨꯏꯔꯦ ꯐꯠꯇ ꯀꯅꯦ ꯃ
ꯎ ꯃꯔꯛꯇ ꯎ ꯃꯔꯛꯇ ꯂꯩꯕꯃꯤꯅꯣ ꯀꯌꯥ ꯎꯗꯤ ꯎꯗꯤ ꯍꯟꯗꯛ ꯛ ꯎꯗ ꯌꯥꯅꯤ ꯃꯃꯥꯡꯗ ꯂꯥꯛꯄꯗ ꯅꯤꯍꯣꯒ ꯂꯥꯛꯑ ꯈ ꯍꯖ ꯀꯗ
ꯑ ꯑꯩꯈꯣꯏ ꯁꯤꯗꯗꯤ ꯂꯩꯇ꯭ꯔꯦ ꯂꯩꯕꯨ ꯂꯩꯔꯝꯃꯔꯥ
ꯎꯝ ꯗꯦꯔꯤꯗꯅ ꯑꯃꯨꯅꯤ ꯌꯥꯝ꯭ꯔ ꯑꯦ ꯄꯣꯠꯇ ꯆꯠ ꯄꯀꯗꯩꯅꯝ ꯇꯧꯗꯕ ꯑꯍꯣꯡꯥꯍꯣꯡ ꯑꯗꯨꯝ ꯂꯝꯕꯤ ꯆꯦ ꯄꯨꯖꯥ ꯑꯍꯣꯡꯗ ꯑꯗꯨꯝ ꯎꯏꯌꯦꯔ ꯃꯒꯤ ꯍꯥꯏꯅ ꯑꯩꯅ ꯄꯤꯉꯥꯏ ꯆꯠꯄꯗꯣ ꯀ꯭ꯂ꯭ꯂꯥꯁꯇꯤꯛꯁ ꯄ ꯃꯇꯨꯡꯏꯟꯅ ꯀꯩꯅꯣ ꯆꯥ ꯗꯔꯤꯕ ꯄꯥꯏꯕꯝꯗꯣ
ꯑꯥ
ꯍꯟꯗꯛ ꯆꯠꯂꯨꯕ ꯀꯥꯟꯗꯗꯤ ꯑꯁ ꯊꯤꯟꯐꯝ ꯈꯪꯗꯕꯤꯅꯤ ꯍꯥꯏꯗꯤ ꯇꯔꯃꯤꯅꯦꯜ ꯇꯔꯃꯤꯜ ꯇꯣꯉꯄ ꯀꯩ ꯍꯥꯏꯇꯥꯔꯦ ꯃꯅꯤꯄꯨꯔ ꯄꯨꯜꯂꯞ ꯑꯃ ꯑꯣꯏꯔꯝꯀꯗ ꯈꯨꯠ ꯆꯥꯎ ꯑꯃ ꯊꯤꯕ ꯈꯪꯗꯦꯕ
ꯌꯥꯝ ꯊ ꯍꯒ ꯃꯦꯔꯕ
ꯍꯣꯏ ꯊꯤ ꯍꯑꯣꯣꯡꯉ ꯍꯥꯏꯗꯤ ꯏꯟꯇꯔꯅꯦꯁꯅꯦꯜ ꯑꯣꯏꯒꯦꯔꯅ ꯑꯗꯨꯅꯅꯦ ꯇꯔꯃꯤꯅꯜ ꯇꯔꯃꯤꯜ ꯑꯣꯏꯕꯗꯁ ꯊꯨꯡꯉꯒꯅ ꯇꯥꯟ ꯇꯦꯕ꯭ꯂꯁ ꯇꯣꯡꯉꯒ ꯇꯣꯡꯕ ꯍꯥꯏꯁꯦ ꯁꯥꯔ ꯑꯣꯊꯣꯛꯈꯤꯗꯣꯏꯅꯤꯀꯣ
ꯍꯣꯏ ꯍꯣꯏ
ꯁꯤꯗꯒꯤ ꯑꯩꯈꯣꯏ ꯑꯩꯈꯣꯏꯒꯤ ꯈꯨꯃꯟ ꯂꯝꯄꯥꯛꯇꯒꯤ ꯀꯩꯁꯥꯝ ꯄꯥꯠ ꯐꯥꯎꯕ ꯊꯧꯔꯒ ꯆꯠꯇꯣꯏꯅꯦꯕ
ꯑꯥ ꯑꯥ
ꯗꯤꯇꯔꯃꯤꯅꯦꯜ ꯋꯥꯟꯗꯩ ꯇꯨ ꯑꯗꯨꯥꯏꯅ ꯑꯣꯏꯗꯣꯏꯁꯨ ꯑꯗꯨꯅ ꯌꯥꯝ ꯁꯥꯡꯕꯨꯗꯤ ꯁꯥꯡꯉꯦ ꯑꯗꯨꯁꯨ ꯑꯗꯨꯃꯥꯏꯅ ꯍꯧ ꯁꯥꯡꯉ ꯁꯥꯡꯉ ꯁꯥꯡ ꯑꯗꯨꯃꯥꯏꯅ ꯆꯠꯇꯣꯏꯅꯦ ꯌꯥꯝꯥꯡꯕ ꯅꯠꯇ꯭ꯔꯁꯨ ꯄꯨꯔꯥ ꯆꯥꯎꯋꯦꯕ ꯑꯗꯨꯒ ꯃꯅꯨꯡꯗꯁꯨ ꯑꯗꯨꯝ ꯃꯤ ꯂꯩꯅꯕꯣꯏ ꯀꯩꯕꯣꯏ ꯄꯨꯥ ꯆ ꯐꯖꯩ ꯌꯥꯝꯅ ꯑꯗꯨꯒ ꯑꯩꯈꯣꯏꯒꯤ ꯃꯅꯤꯄꯨꯔ ꯆꯠꯄꯩ ꯇꯔꯃꯤꯅꯦꯜꯁꯦ ꯦꯜꯂꯤꯗꯩ ꯃꯅꯤꯄꯨꯔ ꯂꯥꯛꯄꯁꯦ ꯀꯩꯅꯣꯒ ꯇꯧꯋꯤ ꯏꯟꯇꯔꯅꯦꯁꯅꯦꯜꯒ ꯄꯨꯟꯖꯥꯅꯦ ꯑꯗꯨꯅ ꯑꯩꯈꯣꯏꯅ ꯆꯪꯒꯤꯕ ꯇꯔꯃꯤꯅꯦꯜꯗꯣ ꯑꯗꯨꯗ ꯍꯣꯔꯦꯅ ꯍ ꯎꯖꯥꯅ ꯍꯥꯏꯗꯤ ꯍꯥꯏꯂꯦꯟꯅꯤ
ꯍꯣꯏ ꯍꯣꯏ ꯍꯣꯏ ꯎꯝ ꯑꯗꯨꯗꯤ ꯃꯣꯏꯁꯤꯗ ꯇꯥꯕ꯭ꯔꯣ
ꯀꯥꯏꯗ
ꯅꯠꯇꯦ ꯇꯥꯕ꯭ꯔꯥ ꯍꯥꯏꯗꯤ ꯀꯩꯅꯣ ꯇꯧꯕꯗꯣ ꯂꯦꯞꯄꯗꯣ ꯉꯥꯏꯍꯥꯛ ꯑꯗꯨ ꯑꯩꯈꯣꯏꯁꯤ ꯏꯝꯐꯥꯜꯗ ꯂꯦꯞꯄ꯭ꯔꯣ
ꯅꯠꯇꯦꯍꯦ ꯂꯦꯞꯇꯦꯕ ꯑꯩꯅꯗꯤ ꯂꯝꯕꯤ ꯆꯪꯐꯝꯗꯣ ꯍꯥꯏꯗꯤ ꯊꯣꯡ ꯆꯪꯉꯝꯗꯧ ꯃꯅꯦ ꯍꯥꯏꯕ ꯑꯗꯨ ꯑꯗꯨꯒ ꯈꯥꯏꯗꯣꯛꯅꯅꯤ ꯊꯣꯡꯗꯣ ꯑꯍꯥꯟꯕ ꯃꯦꯟꯟꯅ ꯇ꯭ꯔꯥꯁꯇꯣ ꯃꯥꯟꯅꯗꯣꯏꯅꯦꯕ
ꯑꯥ
ꯑꯗꯨꯒ ꯃꯤꯦꯟꯇ꯭ꯔꯥꯟꯥꯁ ꯃꯥꯟꯅꯔꯒ
ꯑ
ꯀꯇ ꯍꯧꯗꯕ ꯑꯇꯣꯞꯄ ꯃꯥꯅ ꯄꯥꯏꯈꯤꯕꯗꯨꯗꯤ ꯊꯣꯡꯗꯣ ꯈꯦꯠꯅꯗꯕ ꯄ꯭ꯂꯦꯟꯗ ꯈꯦꯠꯅꯗꯕ
ꯄꯥꯏꯕꯒꯤ ꯃꯥꯏꯀꯩꯩꯅꯣ ꯃꯥꯟꯅꯕꯩ ꯈꯥꯝꯕ ꯃꯥꯟꯅꯕ ꯑꯣꯏꯔꯝꯒꯅꯤ
ꯎꯝ ꯑꯗꯨꯁ ꯥꯏ ꯈꯣꯡꯦ
ꯈꯝꯕꯝ ꯖꯒꯥꯗꯣ ꯃꯥꯟꯅꯕꯒꯤ ꯄꯨꯣꯕ
ꯍ ꯍꯣ
ꯑꯩꯈꯣꯏ ꯁꯤꯒꯤ ꯑꯩꯈꯣꯏꯒꯤꯁꯨ ꯐꯅꯌꯥꯝꯗꯤ ꯍꯣꯡꯉꯝꯃꯅꯤ
ꯍꯣꯡꯉꯦ ꯑꯗꯨ ꯍꯥꯏꯗꯤ ꯍꯣꯡꯕ ꯍꯥꯏꯁꯦ ꯀꯩꯅꯣꯕꯨꯗꯤ ꯍꯥꯞꯀꯠꯈ꯭ꯔꯦꯗ ꯃꯥꯖꯣꯡꯃ
ꯑꯥ
ꯑꯗ ꯀꯩꯅꯣ ꯇꯧꯋꯤ ꯃꯅꯨꯡꯗ ꯀꯩꯀꯩꯕꯨꯗꯤ ꯍꯥꯞꯄꯦꯕ ꯍꯥꯏꯗꯤ ꯑꯩꯈꯣꯏꯒꯤ ꯃꯅꯤꯄꯨꯔꯒꯤ ꯀꯩꯀꯩ ꯆꯥꯎꯈꯠꯅꯕ ꯀꯩꯀꯩ ꯁꯦ ꯗꯁ ꯀꯥꯄꯗ ꯑꯗꯨ ꯃꯣꯅꯨꯦꯟ ꯍꯥꯏꯗꯤ ꯑꯗꯨꯃꯥꯏꯅ ꯁꯦꯝꯕ ꯈꯣꯄ ꯍꯥꯞꯦ ꯍꯥꯞꯄꯦꯕꯀꯣ ꯑꯗꯨꯏꯁꯨ ꯆꯥꯎꯊꯣꯛꯑꯦꯅ ꯎꯝ ꯐꯁꯇꯤ ꯐꯕꯗꯗꯒꯤ ꯕꯤꯜꯗꯤꯡ ꯀ ꯆꯄꯗꯤꯣꯏ ꯀ ꯆꯂ
ꯑꯗꯣ ꯀꯩ ꯀꯔꯤꯅꯣ ꯌꯥꯝꯌꯥꯝ ꯁꯦꯝꯕꯨꯗꯤ ꯁꯦꯝꯃꯤꯕꯅꯦ ꯃꯣꯏ
ꯎꯝ ꯎꯝ ꯆꯕ ꯃꯥꯂ ꯍꯣꯏ ꯆꯥꯎꯥꯎ ꯆ ꯐꯜꯂ ꯍꯟꯗ ꯁꯦꯝꯅꯦ ꯃꯥꯂ
ꯅꯈꯩꯗꯤ ꯑꯗꯣ ꯍꯟꯗꯛꯇꯤ ꯀꯌꯥꯕꯨ ꯄꯥꯏꯔꯛꯈꯤꯗ꯭ꯔꯦ ꯍꯥꯏꯕ ꯑꯩꯈꯣꯏ ꯌꯨꯝꯁꯦ ꯍꯦꯛꯇ ꯃꯈꯣꯟꯅ ꯂꯩ ꯌꯥꯗꯕꯅꯦ ꯍꯥꯏꯕ
ꯎꯝꯝ
ꯀꯩꯒꯤꯅꯣ ꯈꯪꯗꯦ ꯍꯟꯗꯛꯇꯤ ꯃꯈꯣꯟꯁꯦ ꯄꯥꯞꯁꯜꯂꯨꯗꯕꯩꯔꯥ ꯅꯠꯇ꯭ꯔꯒ ꯀꯩꯅꯣ ꯏꯄꯥ ꯏ ꯄꯥꯏꯕꯗꯤꯦ ꯍꯧꯖꯤ ꯀꯥꯁ ꯒꯁꯦ ꯌꯥꯝ ꯍꯧꯖꯤꯛ ꯃꯇꯝꯒ ꯍꯥꯏꯗꯤ ꯁꯤꯀꯥꯟꯒꯁꯦ ꯌꯥꯝ ꯑꯗꯨꯝ ꯄꯥꯏꯔꯛꯄꯅꯦꯕ ꯈꯔꯗꯤ
ꯎꯝ
ꯑꯩꯈꯣꯏꯅ ꯌꯥꯝ ꯍꯧꯣꯡ ꯇꯥꯏꯑꯕ
ꯊꯥꯎ ꯇꯥꯡꯈꯤꯕꯩ ꯃꯃꯟ
ꯑꯗꯨꯅꯦ ꯂꯦꯞꯄꯕ ꯈꯪꯗꯦ ꯑꯩꯗꯤ
ꯇꯥꯡꯕꯒꯤꯅꯦꯀꯣ ꯑꯁꯦꯡꯕꯗꯤ ꯄꯥꯟꯃꯨꯛꯅꯦ ꯃꯃꯥꯡꯗ ꯊꯣꯛꯂꯛꯇꯣꯏꯅꯤ ꯄꯥꯟꯗ ꯊꯣꯛꯂꯛꯄꯅꯦꯕ
ꯎꯝ
ꯀꯇꯥꯟ ꯑꯣꯏꯕꯅꯦꯕ ꯑꯗꯣ ꯍꯟꯗꯛꯇꯤ ꯇꯥꯡꯈꯠꯂꯕꯅꯤꯅ ꯇꯔꯥꯃꯥꯊꯣꯏ ꯌꯧꯔꯛꯑꯕ
ꯍꯣꯏ ꯑꯗꯨ ꯇꯥꯡꯈꯠꯈꯤꯕꯁꯤꯅ ꯑꯃꯨꯛ ꯐꯩꯉꯣꯅ ꯅꯠꯇ꯭ꯔꯗꯤꯥꯏ ꯄꯥꯏꯔꯛꯇꯕꯤ ꯊꯤꯡꯈꯤꯗꯣꯏꯅꯦ ꯍꯥꯏꯕ
ꯍꯣꯏ ꯑꯗꯨꯗꯤ ꯑ ꯑꯗꯨ ꯇꯔꯥꯃꯥꯊꯣꯏ ꯍꯥꯏꯁꯦ ꯑꯩꯈꯣꯏꯅ ꯄꯟꯖꯥꯕꯇꯒꯤ ꯃꯅꯤꯄꯨꯔ ꯆꯞꯄ ꯇꯔꯥꯃꯊ ꯑꯣꯏꯗ꯭ꯔꯦꯅ ꯄꯟꯖꯥꯕꯇꯒꯤ ꯕꯦꯡꯀꯣꯛ ꯆꯠꯕꯗ ꯇꯔꯥꯃꯥꯊꯣꯏ ꯑꯣꯏꯖꯥꯟ ꯆꯞ ꯃꯥꯟꯗꯅ
ꯑꯗꯤ ꯦꯡꯀꯣꯣꯛꯕꯨ ꯄꯥꯔꯣ ꯀꯩꯅꯣ
ꯎ ꯃ ꯈꯣꯛꯒꯦ ꯄꯥꯏ
ꯅꯪ ꯅꯍꯥꯟ ꯊꯥꯒꯠꯂꯛꯀꯦꯕꯗꯤ ꯃꯥꯜꯂꯦ ꯑꯗꯨꯗꯣ ꯑꯥ ꯑꯗꯨꯅꯦ ꯀꯩꯅꯣꯒꯤ ꯇꯥꯏꯞꯇꯅꯦ ꯑꯩꯅ ꯑ ꯑꯦꯝ ꯌꯨꯗꯒꯤ ꯍꯜꯂꯛꯄꯗ ꯕꯖꯥꯔ ꯐꯥꯎꯕ ꯇꯣꯡꯕꯁ ꯂꯨꯄꯥ ꯀꯨꯟꯊ꯭ꯔꯥꯅꯦꯕ ꯃꯣꯏꯒꯤꯦꯠꯇꯒꯤ ꯑꯗꯨꯗꯣ ꯑꯩꯗꯤ ꯁꯤꯡꯖꯃꯩ ꯅꯠꯇ꯭ꯔꯒ ꯌꯥꯏꯁꯀꯨꯜ ꯁ꯭ꯋꯥꯏꯗ ꯀꯨꯝꯗꯣꯏꯅꯦꯕ
ꯎꯝ
ꯑꯗꯨ ꯀꯨꯝꯕꯗꯨꯗ ꯀꯩꯅꯣ ꯇꯧꯔꯤꯕ ꯎꯝ ꯀꯨꯟꯊ꯭ꯔꯥꯅꯦꯌꯦ
ꯎꯡ
ꯑꯩꯅꯥ ꯀꯩꯅꯣ ꯕꯥꯖꯥꯔ ꯕꯥꯎ ꯀꯨꯟꯊ꯭ꯔꯥ ꯂꯧꯔꯤꯁꯤ ꯗꯤ ꯍꯥꯏ ꯑꯗꯨꯒ ꯁꯤꯗꯁꯨ ꯑꯗꯨꯝ ꯀꯨꯟꯊ꯭ꯔꯥꯅꯤ ꯌ‌ꯦ ꯏꯁ ꯑꯗꯨꯗꯤ ꯑꯩ ꯕꯖꯥꯔ ꯐꯥꯎꯕ ꯇꯣꯡꯕꯅ ꯐꯔꯤꯅꯦ ꯕꯖꯥꯔ ꯇꯣꯡꯕꯁꯨ ꯅꯠꯇꯕꯅ ꯊꯧꯌ‌ꯣꯏꯀꯤ ꯃꯔꯩ ꯌ‌ꯦꯠꯅ‌꯭ꯔꯥ ꯂꯩꯔꯤꯅꯤ
ꯎꯝ ꯑꯗꯨ ꯑꯩꯈꯣꯏꯗꯗꯤ ꯑꯃꯨꯛ ꯈꯔ ꯐ꯭ꯔꯤ ꯏꯕꯦꯝꯃ ꯃꯣꯏ ꯃꯣꯏꯔꯥꯡꯗꯒꯤ ꯏꯃꯥꯟꯅꯕꯤ ꯑꯃ ꯂꯩꯕꯗꯣ
ꯑꯡ
ꯑꯗꯨꯗ‌ꯣ ꯇꯥꯗ ꯂꯧ ꯂꯥꯛꯄꯗ ꯂꯨꯄꯥ ꯆꯥꯝ ꯂꯧꯕꯤꯒꯤ ꯍꯥꯏꯁꯤꯅꯤ
ꯑꯧ ꯑꯧ ꯑꯧ ꯍꯧꯖꯤꯛ ꯍꯧꯖꯤꯛ ꯈꯨꯌꯥꯝ ꯈꯨꯌꯥꯝ ꯑꯃ ꯇꯧꯔꯕꯅꯦ ꯑꯗ ꯍꯥꯏꯊꯈ꯭ꯔꯗꯤ ꯏꯃꯥꯟꯅꯕꯤ ꯑꯃ
ꯅꯠꯇ‌ꯦ ꯍꯥꯏꯗꯤ ꯅ‌ꯦ ꯅꯧꯅꯥ ꯆꯞ ꯃꯥꯟꯅꯅꯥ ꯂꯝꯕꯤꯗꯨ ꯆꯠ ꯆꯠꯇꯣꯏꯅꯦꯕ ꯑꯗ‌ꯣꯏꯁꯨ ꯃꯥꯗꯣ ꯂꯝꯗꯣ ꯂꯥꯞꯄꯅꯤꯅ ꯑꯅꯧꯕ ꯈꯪꯗꯅꯤꯅ ꯂꯧꯊꯣꯛꯄꯤꯕꯗꯣ
ꯑꯣ ꯑꯣ
ꯑꯗꯨꯃꯥꯏ ꯑꯣꯏꯕ ꯃꯅꯤꯄꯨꯔ ꯃꯩꯇꯩ ꯃꯁꯦꯟꯗ
ꯑꯗꯨꯏꯁꯨ ꯀꯩꯅꯣ ꯇꯧꯗ‌ꯦꯌꯦ ꯃꯣꯏ ꯑꯗꯨꯃꯥꯏꯅ ꯃꯣꯏꯔꯥꯡ ꯇꯥꯟꯅꯒ ꯆꯠꯄꯗꯨꯗꯤ ꯆꯥꯝꯃ ꯑꯗꯨꯝ ꯑꯣꯏꯔꯝꯒꯅꯤꯌꯦ
ꯃꯣꯏꯔꯥꯡ ꯇꯥꯟꯅ ꯅꯠꯇ‌ꯦꯃꯤ ꯅꯪꯕꯣ ꯃꯥꯗꯨ ꯁꯤꯖꯗꯅꯦꯕꯥ ꯑꯗꯨ ꯁꯤꯖ ꯏꯃꯥ ꯀꯩꯊꯦꯜꯒꯤ ꯑꯁꯣꯝꯗꯒꯤ ꯂꯥꯛꯄꯗꯅ ꯀꯪꯂꯥ ꯐꯥꯎ ꯆꯠꯄꯗꯣ ꯆꯥꯝꯃ ꯂꯧꯋꯦ ꯍꯥꯏꯕ
ꯀꯥꯏꯗꯗꯒꯤ
ꯏꯃꯥ ꯀꯩꯊꯦꯜꯗꯒꯤ ꯂꯥꯛꯄꯗꯣ ꯅꯍꯥꯟ ꯎꯅꯥꯁ‌ꯦ ꯁꯦꯅ ꯍꯥꯏꯅꯕꯅꯦꯕ ꯑꯗꯨꯒꯅ‌ꯦ ꯃꯥꯗꯤ ꯈꯪꯗꯕꯅꯤꯅ ꯂꯧꯅꯒꯅꯦꯅ ꯂꯧꯍꯜꯂꯦ ꯍꯥꯏꯕ ꯏꯃ ꯀꯩꯊ‌ꯦꯜꯗꯒꯤ ꯀꯪꯂꯥꯒꯤꯗꯨ ꯈꯤꯇꯪ ꯍ‌ꯧ ꯄꯍꯥꯎꯕꯗꯅꯍꯥꯟꯕꯗ ꯂꯨꯄꯥ ꯆꯥꯡ ꯂꯧꯍꯧꯕꯋꯤ
ꯀꯩꯗ ꯇꯣꯡꯉꯨꯔꯒꯦ ꯍꯥꯏꯗꯤ ꯔꯤꯖꯥꯕ ꯇꯧꯔ ꯇꯣꯡꯉꯨꯔꯕꯣ
ꯁꯤꯥꯟꯦ ꯈꯪꯗꯦ ꯃꯥꯗ ꯑꯗꯨꯁꯨ ꯑꯩꯈꯅ ꯀꯩꯅꯣ ꯅꯪꯒꯤꯗꯨꯗꯤ ꯀꯩꯅꯣꯩꯅꯣ ꯍꯥꯏꯅꯦꯕ
ꯀꯩꯅꯣꯗ ꯇꯣꯡꯕ꯭ꯔꯣ ꯏꯂꯦꯛꯇ꯭ꯔꯤꯛꯀꯤ ꯑꯣꯇꯣꯗꯨꯗ
ꯍꯪꯗ
ꯑꯗꯨ ꯃꯣꯏꯗꯣ ꯑꯗꯨꯃꯥꯏꯅ ꯃꯣꯏꯅ ꯆꯠꯇꯕ ꯂꯝꯕꯤꯗꯣ
ꯎꯝ
ꯑꯗꯨꯗ ꯆꯠꯁꯦ ꯍꯥꯏꯔꯗꯤ ꯑꯗꯨꯝ ꯍꯦꯟꯅ ꯍꯦꯟꯅ ꯂꯧ ꯁꯟꯃꯟ ꯍꯥꯏꯕ ꯑꯩꯈꯣꯏ ꯁꯤꯗꯒꯤꯅ ꯕꯤꯚꯤꯁꯥꯜ ꯕꯕ ꯆꯠꯄꯗ ꯂꯨꯄꯥ ꯆꯅꯤ ꯂꯧ ꯒꯤ ꯑꯗꯨꯗꯣ ꯑꯩꯈꯣꯏꯅ ꯑꯗꯨ ꯃꯣꯏꯅ ꯔꯤꯖꯥꯔꯚ ꯇꯥꯍꯟꯕꯩꯅꯦꯕ ꯃꯣꯏꯅ ꯆꯠꯇꯕ ꯂꯝꯕꯤ ꯆꯠ ꯇꯣꯏꯅꯦ ꯍꯥꯏꯕꯒꯤ
ꯑꯗꯨ
ꯈꯪꯗꯦ ꯃꯥꯁꯨ ꯈꯪꯁꯨꯨ ꯈꯪꯗꯕꯩꯅꯦ ꯚ ꯍꯥꯏ ꯗꯤ ꯃꯣꯏꯔꯥꯡꯗ ꯂꯥꯛꯄꯅꯤꯅ ꯑꯗꯨꯃꯥꯏꯅ ꯇꯧꯔꯅꯤ ꯈꯪꯗꯕꯗꯣ ꯂꯧꯅꯩꯗꯣ
ꯍꯦꯜꯂꯁꯨ ꯊꯤꯖꯔꯣꯝꯗꯒꯤ ꯀꯪꯂꯥ ꯐꯥꯎꯕ ꯂꯥꯛꯄꯗꯣ ꯑꯗꯨꯝ ꯑ
ꯑꯗꯨ ꯇꯣꯉꯥꯟꯜꯂꯦ ꯁꯤꯗꯒꯤꯗꯤ ꯌꯥꯝ ꯌꯥꯝ ꯅꯨꯡꯉꯥꯏ ꯁꯤꯖꯒꯤꯗꯤ ꯃꯅꯨꯡꯗ ꯑꯗꯨꯝ ꯇꯥꯡꯖꯩ ꯍꯥꯏꯌꯦꯕ ꯃꯁꯥꯒꯤ ꯃꯁꯥꯒꯤ ꯇꯥꯡꯖꯩ ꯍꯥꯏꯌꯦꯕ
ꯑꯃꯤꯌ ꯀꯖꯨ ꯗꯗꯥꯉꯩ ꯂꯩ ꯂꯣꯡ ꯊꯥꯕ ꯀꯥꯡ ꯂꯤꯂꯣꯡ ꯊꯥꯕ ꯀꯥꯡꯒꯨꯁꯦ
ꯎꯝ
ꯇꯥꯡꯉꯦꯕ ꯑꯗꯨꯒ ꯋꯥꯔꯤ ꯁꯥꯟꯅꯕꯁꯨ ꯅꯨꯡꯉꯥꯏꯇꯦ ꯌꯥꯝ ꯀꯥꯛꯑꯦꯕ ꯗ꯭ꯔꯥꯏꯚꯔꯅꯤ ꯀꯥꯏꯅ ꯀꯀꯥꯛꯄꯤ
ꯑ ꯌꯨꯒꯅꯅꯨꯡ ꯍꯥꯞꯗ ꯍ
ꯑꯥ ꯑꯥ ꯑꯥ
ꯇꯥꯡꯉꯉꯣ